ꯍꯜꯂꯣ
ꯎꯝ
ꯇꯥꯕ꯭ꯔꯥ
ꯇꯥꯏ ꯇꯥꯏ
ꯑꯣ
ꯎꯝ
ꯀꯩ ꯆꯥꯔꯦ ꯍꯧꯖꯤꯛꯇ ꯆꯥꯛ ꯇꯣꯔꯛꯇ ꯉꯥꯏꯔꯤ
ꯇꯥꯕ꯭ꯔꯣ
ꯎꯝ ꯑꯂꯨ ꯑꯂꯨ ꯑꯂꯨ ꯑꯂꯨ ꯑꯂꯨ ꯑꯂꯨ ꯆꯥꯏ ꯅꯪꯗꯤ
ꯑꯥ ꯍꯥꯏꯕꯤꯔꯣꯏ
ꯑꯃ ꯗꯤꯟ ꯈꯣꯏ ꯀꯤꯌꯦ
ꯅꯪꯀꯣ
ꯅꯣꯛ ꯀꯅꯨ ꯀꯔꯤꯅꯣ ꯁꯤꯔꯤꯁ ꯑꯣꯏꯅꯤ
ꯁꯥꯖ ꯁꯥ
ꯁꯥ ꯑꯗꯨꯒꯤꯅꯦ ꯍꯥꯏꯕꯤꯔꯣꯏ ꯍꯥꯏꯗꯣ
ꯂꯥꯟꯖꯔꯦ ꯏꯕꯦꯝꯃꯥ ꯑꯩ ꯂꯥꯂꯦ
ꯍꯧꯖꯤꯛꯇꯤ ꯀꯩꯗꯧꯔꯤꯒꯦ
ꯃꯩ ꯂꯥꯛꯇꯕꯩ ꯁꯨꯝ ꯃꯄꯥꯟꯗ ꯎꯝ ꯂꯉꯝꯕꯅꯤꯗ ꯅꯪꯗꯤ
ꯗꯨꯝ ꯂꯦꯞꯂꯒ ꯂꯩꯔꯤꯌꯦ ꯑꯩꯁꯨ
ꯑꯁ ꯂꯦꯞꯄꯗꯣ ꯋꯥꯅꯕ ꯇꯨꯃꯤꯟ ꯐꯝꯃꯨ
ꯐꯝꯕ ꯌꯥꯗꯦ ꯃꯄꯥꯟꯗꯅꯦ ꯃꯅꯨꯡꯗꯤ ꯂꯥꯡꯉꯦꯕ ꯑꯗꯨꯒꯤ
ꯎꯝ ꯅꯪ ꯃꯄꯥꯟꯗ ꯂꯦꯞꯄꯤꯗꯨ ꯀꯤꯗ꯭ꯔꯣꯕ
ꯁꯤꯟꯇꯦꯛꯁ ꯀꯤ ꯀꯤꯕ ꯍꯥꯏꯔꯅꯤ ꯁꯤꯟꯇꯦꯛꯁ ꯃꯌꯥꯝꯗ ꯑꯣꯏꯅ ꯀꯤꯕ ꯇꯥꯔꯅꯤ
ꯁꯤꯟꯇꯦꯛꯁ ꯃꯊꯛꯇ ꯂꯦꯞꯂꯒ ꯏꯁꯩ ꯑꯃ ꯃꯅꯤ ꯁꯛꯄꯤ ꯀꯣꯅ ꯑꯗꯨꯗꯤ
ꯇꯤꯇꯅꯤꯛ ꯁꯥꯒꯦ ꯍꯥꯏꯔꯣ
ꯌꯥꯏꯅꯦ ꯎꯝ ꯑꯗꯨ ꯀꯣ
ꯑꯥ
ꯍꯌꯦꯡ ꯑꯌꯨꯛ ꯉꯟꯇꯥ ꯕꯣꯜ ꯂꯩꯗꯅ ꯔꯣꯅꯥꯜꯗꯣꯒꯤ ꯔꯣꯅꯥꯜ ꯗꯣ ꯕꯣꯜꯗꯣ ꯌꯦꯡꯗꯣꯏꯔ ꯅꯠꯇ꯭ꯔꯒ
ꯌꯦꯉꯣꯏꯗ
ꯀꯩꯒꯤꯅꯣ
ꯑꯩ ꯌꯦꯡꯉꯨꯗꯕꯤ ꯑꯦ ꯑꯩ
ꯌꯦꯡ ꯌꯦꯡꯕꯗꯨꯅ ꯑꯩꯗꯤ ꯔꯣꯅꯥꯜꯗꯣꯒꯤꯗꯤ ꯌꯦꯡꯉꯣꯏ ꯑꯗꯨꯕꯨ ꯃꯦꯁꯤꯒꯤꯗꯤ ꯌꯦꯡꯒꯅꯤ ꯑꯍꯝ ꯊꯕꯛ ꯆꯠꯄ꯭ꯔꯣ ꯅꯪ
ꯊꯕꯛ ꯑꯗꯨꯝ ꯆꯠꯂꯦꯗ ꯅꯨꯡꯇꯤꯒꯤ ꯇꯥꯕ꯭ꯔꯣ ꯅꯦꯠ ꯅꯦꯠ ꯨꯝ ꯃꯔꯛ ꯃꯔꯛ ꯇꯠ ꯅꯪ ꯋꯥ ꯉꯥꯡꯗꯕꯩꯔ ꯈꯪꯗꯦ
ꯅꯦꯠꯋꯥꯛꯁꯨ ꯃꯩ ꯃꯨꯠꯄꯅꯤꯅꯀꯣ
ꯎꯝ
ꯅꯦꯠꯋꯥꯛꯁꯦ ꯀꯌꯥ ꯅꯨꯡꯉꯥꯏꯇꯕ ꯍꯧꯖꯤꯛꯇꯤ ꯈꯔꯗꯤ ꯅꯨꯡꯉꯥꯏꯗ ꯑꯌꯨꯛꯇꯗꯤ ꯅꯨꯡꯊꯤꯜꯒꯨꯝꯕꯗꯤ ꯅꯨꯡꯉꯥꯏꯇꯕꯅꯤ ꯑꯗꯨꯕꯨ ꯅꯨꯡꯗꯥꯡꯗꯗꯤ ꯃꯤꯁꯤꯡ ꯄꯥꯛ ꯄꯥꯏꯁꯦ ꯈꯔ ꯌꯥꯝꯗꯕꯅꯤꯅ ꯑꯗꯨꯝ ꯈꯔ ꯈꯔꯕꯨꯗꯤ ꯌꯥꯏꯀꯣ
ꯅꯨꯡꯗꯥꯡ ꯑꯣ
ꯍꯣꯔꯦꯟ ꯊꯦꯡꯅꯗꯤꯕꯣ ꯌꯥꯝ ꯅꯨꯡꯉꯥꯏꯒꯅꯤ ꯑꯃꯨꯛꯀ
ꯅꯪꯗꯤ ꯕꯣꯜ ꯌꯦꯡꯗꯣꯏꯔ ꯗꯨꯗꯤ
ꯑꯩꯈꯣꯏꯗꯤ ꯕꯣꯜꯗꯤ ꯌꯦꯡꯉꯣꯏ ꯁꯥꯟꯅꯕꯗꯤ ꯌꯦꯡꯒꯅꯤ ꯀꯥꯏꯗꯒꯤ ꯕꯣꯜꯗꯣ ꯈꯤꯜꯂꯒ ꯊꯝꯃꯒ ꯌꯦꯡꯉ ꯂꯩꯗꯤ ꯂꯣꯏꯔꯦꯍꯦ ꯍꯦ ꯍꯦ
ꯃꯦꯁꯤ ꯃꯣꯏ ꯁꯥꯟꯅꯕꯗꯣ ꯌꯦꯡꯒꯦ ꯍꯥꯏꯕ ꯎꯝ ꯑꯗꯨ ꯅꯪ ꯅꯪ ꯌꯥꯎꯗ꯭ꯔꯗꯤ ꯌꯦꯡꯅꯤꯡꯗꯦꯗ ꯍꯨꯝ
ꯑꯍ ꯑꯥ ꯍꯟꯗꯛꯀꯤ ꯋꯥꯔꯤꯁꯦ ꯕꯣ ꯉꯥꯛꯇ ꯑꯣꯏꯔꯤ ꯕꯣꯜ ꯉꯥꯛꯇ ꯉꯥꯏꯔꯦꯅꯦ
ꯑꯁ ꯑꯗꯨ ꯑꯣꯏꯔꯗꯤ ꯑꯇꯣꯞꯄ ꯑꯩ ꯍꯥꯏꯔꯛꯀꯦꯁꯦ ꯉꯁꯥꯏꯗꯣ ꯂꯧ ꯁꯨꯕ ꯆꯠꯂꯦꯕꯀꯣ
ꯑꯥ ꯁꯦꯔꯥꯟ ꯇꯨꯔꯥꯟꯗꯤ ꯏꯔꯛꯀꯅꯣ ꯑꯃꯨꯛ ꯅꯣꯛꯅꯤꯡꯒꯅꯤꯀꯣ
ꯅꯪ ꯂꯧꯁꯨ ꯂꯧ ꯂꯧ ꯂꯤꯡꯕ ꯍꯩꯕ꯭ꯔꯥ
ꯍꯩꯅꯦ
ꯍꯩꯌꯦ ꯑꯁꯦꯡꯕ
ꯑꯁꯦꯡꯕ
ꯑꯠꯁꯥ ꯑꯗꯨ ꯑꯣꯏꯔꯗꯤ ꯑꯗꯨ ꯅꯪ ꯂꯧ ꯂꯤꯡꯕꯗꯣ ꯌꯥꯝ ꯊꯨꯅ ꯂꯤꯡꯕ ꯍꯩꯕ꯭ꯔꯥ ꯅꯠꯇ꯭ꯔꯒ ꯇꯞ ꯇꯞꯅ ꯂꯤꯡꯕ꯭ꯔꯥ
ꯑꯗꯨꯝ ꯅꯣꯔꯃꯦꯜ ꯌꯥꯝ ꯀꯟꯅ ꯂꯤꯡꯕꯗꯣ ꯑꯗꯨꯁꯨ ꯉꯝꯗꯦ
ꯎꯝ ꯑꯗꯨ ꯑꯩ ꯉꯁꯥꯏ ꯂꯧ ꯆꯠꯄꯗꯣ ꯎꯝ ꯑꯠ ꯑꯇꯣꯞꯄꯗꯣ ꯊꯨꯋꯦ ꯌꯥꯝ ꯊꯨꯋꯧ
ꯎꯝ
ꯊꯨꯃꯟꯕꯒꯤ
ꯃꯣꯏꯅ ꯂꯤꯡꯉꯝꯕ ꯂꯧꯍꯣꯟꯗꯨꯁꯨ ꯀꯩꯅꯣ ꯇꯧꯋꯦ ꯍꯥꯏ ꯗꯥꯏ ꯆꯦꯟꯈ꯭ꯔꯦ ꯍꯥꯏ ꯗꯥꯏ ꯍꯨ ꯎꯝ ꯀꯔꯤꯅꯣ ꯅꯣꯛꯏꯗꯣ ꯅꯪ ꯅꯣꯛꯀꯟꯕꯁꯤꯗꯤ ꯑꯁ ꯅꯪ ꯅꯪꯁꯤꯀꯣ ꯇꯥꯕ꯭ꯔꯣ
ꯇꯥꯏꯌꯦ
ꯍꯧꯖꯤꯛꯁꯨ ꯌꯥꯝ ꯅꯣꯛꯅꯤꯡꯉ ꯈꯥꯡꯉ ꯂꯩꯗꯣꯏ ꯑꯗꯨꯝ ꯅꯣꯛꯑꯣ ꯀꯩꯁꯨ ꯀꯥꯏꯗꯦ ꯍꯦ
ꯑꯗꯨ ꯅꯪꯁꯦ ꯅꯣꯛꯃꯟꯗꯅ ꯍꯣꯏ ꯅꯣꯛꯃꯜꯂꯁꯨ ꯃꯤꯗꯤ ꯑꯣꯏꯒꯅꯤ ꯅꯪ ꯁꯥꯗꯤ ꯑꯣꯜꯂꯣꯏ ꯀꯣ
ꯍꯨ ꯍꯨ ꯑꯗꯨ ꯁꯥꯗꯤ ꯑꯣꯜꯂꯣꯏꯕ ꯑꯩꯒꯤ ꯅꯦꯠꯋꯥꯛꯅꯔꯥ ꯅꯪꯒꯤꯅꯔ ꯒ꯭ꯌꯥꯟ ꯇꯥꯗ꯭ꯔꯦꯍꯦ ꯌꯥꯝꯅ ꯆꯞ ꯆꯞꯄꯒ ꯂꯩꯌꯦꯅꯦ
ꯅꯪ ꯋꯥꯏꯐꯥꯏ ꯄꯥꯏꯕ꯭ꯔ ꯍꯥꯥ ꯎꯍꯝ ꯇꯥꯕ꯭ꯔꯣ ꯇꯥꯕ꯭ꯔꯣ ꯇꯥꯕ꯭ꯔꯣ ꯅꯪ ꯅꯨꯡꯉꯥꯏꯇꯕ ꯃꯥꯜꯂꯦ ꯅꯪꯒꯤꯗꯣ ꯇꯔꯕ꯭ꯔꯣ ꯎꯝꯍꯨꯝ ꯅꯣꯡ ꯆꯨꯔꯛꯇꯧ ꯃꯥꯜꯂꯦ ꯑꯁ ꯂꯧ ꯁꯨꯕꯒꯤ ꯋꯥꯕꯒꯤꯔ ꯈꯪꯗꯦꯅꯦ
ꯑꯁ ꯎꯍꯝ ꯇꯥꯏꯀꯣ
ꯑꯥ ꯇꯥꯏ ꯍꯧꯖꯤꯛꯇꯤ ꯅꯨꯡꯇꯤꯒꯤ ꯑꯗꯨꯝ ꯆꯠ ꯆꯠꯄ꯭ꯔꯥ
ꯂꯧ ꯂꯧꯗꯤ ꯑꯩꯈꯣꯏꯗꯤ ꯑꯁ ꯅꯨꯡꯇꯤꯒꯤ ꯆꯠꯇ꯭ꯔꯗꯤ ꯌꯥꯗꯦꯅꯦ
ꯃꯇꯝ ꯑꯣꯏꯕꯅꯤꯅ
ꯍꯟꯗꯛ ꯃꯔꯛꯈꯛꯅꯦꯗ ꯅꯨꯃꯤꯠ ꯅꯤꯅꯤ ꯍꯨꯝꯅꯤ ꯈꯛꯇꯪ ꯁꯨ ꯁꯨꯔꯤ ꯍꯌꯦꯡꯗꯤ ꯆꯠꯂꯣꯏ ꯎꯝ ꯌꯦꯟ ꯃꯔꯨꯝ ꯀꯣꯛꯄ ꯐꯥꯎ ꯅꯣꯡꯃꯥꯏꯖꯤꯡ ꯅꯨꯃꯤꯠ ꯁꯟꯗꯦꯗꯗꯤ ꯁꯨꯇꯤ ꯂꯧꯔꯤꯗꯨꯗꯤ
ꯀꯣ
ꯌꯦꯟ ꯃꯔꯨꯝ ꯀꯣꯛꯄ ꯍꯥꯏꯔꯥ
ꯎꯝ ꯎꯝ ꯌꯦꯟ ꯃꯔꯨꯝ ꯀꯣꯛꯄ ꯐꯥꯎ ꯁꯟꯗꯦꯗꯗꯤ ꯃꯔꯨꯝ ꯀꯣꯛꯇꯦꯕ ꯁꯨꯇꯤ ꯂꯧꯕꯅꯦꯕ ꯃꯣꯏ
ꯈꯪꯉꯤꯅꯦ
ꯎꯝ ꯑꯁ ꯍꯧꯖꯤꯛ ꯈꯛꯅꯤ ꯅꯪ ꯅꯣꯛꯇꯕꯗꯣ ꯌꯥꯝ ꯍꯔꯥꯎꯋꯦ
ꯑꯦꯁ
ꯎꯝ ꯑꯃꯨꯛ ꯅꯣꯛꯂꯛꯇꯅꯀꯣ
ꯅꯣꯛꯇꯅꯕ ꯀꯟꯅ ꯍꯣꯠꯅꯔꯤꯅꯦ ꯑꯩꯁꯨ
ꯎꯝ ꯑꯁ ꯂꯩꯁꯥꯕꯤꯁꯤꯡꯁꯦ ꯈꯪꯗꯦꯅꯤ ꯌꯦꯟ ꯃꯊꯤ ꯐꯥꯎ ꯎꯔꯀꯥꯟꯗ ꯅꯣꯛꯅꯤꯡꯕ ꯐꯥꯎꯋꯤ ꯍꯥꯏꯅꯦ
ꯑꯗꯨꯗꯤ ꯅꯨꯄꯤ ꯈꯛꯇ ꯅꯠꯇꯦ
ꯑꯦ ꯅꯨꯄꯥꯁꯨꯔꯣ
ꯎꯝ
ꯀꯥꯔꯤ
ꯅꯣꯛ ꯅꯣꯛꯄꯗ ꯌꯥꯝ ꯁꯥꯊꯤ ꯁꯥꯊꯤꯕ ꯂꯩꯕꯅꯦ
ꯎꯝ ꯒ꯭ꯌꯥꯟ ꯇꯥꯔꯦ ꯑꯩ ꯑꯗꯨ ꯑꯣꯏꯔꯗꯤ ꯅꯪꯁꯨ ꯈꯔ ꯁꯥꯊꯤꯔꯝꯗꯧ ꯃꯥꯜꯂꯦ ꯅꯪ ꯑꯗꯨꯗꯤ ꯃꯤ ꯁꯤꯕ ꯏꯃꯨꯡꯗ ꯅꯪ ꯆꯠꯄ ꯌꯥꯔꯣꯏꯅꯦ ꯇꯨ ꯃꯤ ꯁꯤꯕ ꯍꯛꯆꯥꯡꯗꯣ ꯍꯤꯞꯄꯒ ꯂꯩꯕꯗ ꯎꯔꯀꯥꯟꯗ ꯅꯪ ꯑꯗꯨꯝ ꯅꯣꯛꯄ ꯍꯧꯔꯅꯤ
ꯃꯤꯅ ꯊꯋꯥꯏ ꯅꯨꯡꯉꯥꯏꯗꯅ ꯀꯞꯂꯛꯏꯗ ꯅꯪꯅ ꯍꯨꯡ ꯌꯥꯏ
ꯑꯌꯥ ꯑꯩ ꯈꯅꯥꯎꯗ ꯀꯩꯅꯣꯝꯃ ꯄꯟꯒ꯭ꯔꯦ ꯍꯧꯖꯤꯛꯀꯤꯗꯣ ꯑꯌꯥ ꯃꯩ ꯂꯥꯛꯈ꯭ꯔꯦ ꯑꯃꯨꯛꯀ
ꯍꯝ
ꯉꯁꯥꯏꯅ ꯃꯩ ꯃꯨꯠꯈꯤꯕꯅꯦꯕꯀꯣ
ꯑꯣ
ꯑꯩꯗꯣ ꯃꯄꯥꯟꯗ ꯂꯦꯞꯄꯒ ꯂꯥꯏꯔꯤꯕꯅꯦ ꯑꯗꯨ ꯃꯨꯕꯒꯤꯔ ꯈꯪꯗꯦ ꯃꯤ ꯀꯅꯥꯝꯇꯅ ꯎꯗꯦꯕ ꯑꯩꯗꯣ
ꯍꯧꯖꯤꯛꯇꯤ ꯃꯩ ꯂꯥꯛꯑꯕꯅꯤꯅ ꯈꯔ ꯋꯥꯏ ꯁꯪꯉꯤ ꯑꯩꯗꯤ ꯑꯩ ꯂꯩꯌꯦ ꯍꯥꯏꯕꯗꯣ ꯃꯣꯏꯁꯨ ꯈꯪꯉꯅꯤꯕ
ꯆꯠꯊꯣꯛ ꯆꯠꯁꯤꯟꯗ ꯊꯣꯝꯕꯗ ꯅꯪ ꯁꯣꯏꯔꯅꯤꯅꯪ
ꯌꯥꯒ ꯆꯠꯄ ꯉꯥꯛꯇꯪ ꯉꯧꯔ ꯂꯩꯕꯅꯤꯅ ꯃꯤ ꯕꯨꯠ ꯂꯩꯔꯦ ꯀ ꯀꯤꯔꯛꯀꯅꯤꯍꯦ
ꯅꯪ ꯅꯪꯅ ꯆꯥꯛ ꯏꯟꯁꯥꯡ ꯊꯣꯡꯕ꯭ꯔꯥ ꯅꯆꯦꯅ ꯊꯣꯡꯕ꯭ꯔꯥ
ꯏꯆꯦ ꯁꯨ ꯊꯣꯡꯗꯦ ꯑꯩꯁꯨ ꯊꯣꯡꯗꯦ ꯏꯅꯎꯅꯨꯄꯤꯅ
ꯑꯩꯅ ꯍꯪꯉꯤꯕ ꯀꯣꯏꯁꯟꯁꯤ ꯑꯟꯁꯔ ꯑꯝꯇ ꯂꯩꯇꯦꯅꯦꯀꯣ ꯑꯁ ꯈ꯭ꯋꯥꯏꯗꯒꯤ ꯄꯪꯕ ꯀꯣꯏꯁꯟ ꯑꯃ ꯑꯣꯏꯔꯦꯕꯨ
ꯅꯥꯅꯎ ꯅꯨꯄꯤ ꯅꯥꯅꯎ ꯅꯨꯨꯄꯤ ꯑꯣ ꯑꯣ ꯈꯪꯉꯦ ꯈꯪꯉꯦ ꯑꯗꯨ ꯅꯪ ꯉꯁꯥꯏ ꯅꯆꯦꯗ ꯍꯥꯏꯕ꯭ꯔꯥ ꯔꯣꯅꯥꯜꯗꯣꯒꯤ ꯃꯔꯝꯗ
ꯍꯣꯏ ꯑꯈꯣꯏ ꯑꯈꯣꯏ ꯄꯨꯟꯅ ꯅꯣꯏꯅꯤ ꯉꯁꯥꯏ ꯑꯝ
ꯑꯁ ꯑꯩꯁꯦ ꯏꯀꯥꯏꯕ ꯍꯧꯔꯦꯕꯨ ꯅꯆꯦꯒꯤ ꯋꯥꯇꯅꯅꯤꯅꯦ ꯑꯗꯨꯗꯤ ꯍꯥꯏꯕꯗꯤ ꯃꯥꯗꯤ ꯃꯦꯁꯤꯒꯤ ꯃꯦꯁꯤꯕꯨꯗꯤ ꯌꯥꯝ ꯀꯩꯁꯨ ꯄꯥꯝꯗꯦ ꯌꯥꯝ ꯅꯨꯡꯁꯤꯗꯦꯒ ꯍꯥꯏꯔꯛꯄꯗꯨꯗꯀꯣ ꯑꯩꯁꯨ ꯈꯥꯡꯗꯤ ꯈꯥꯡꯕ ꯌꯥꯗꯦ ꯈꯥꯡꯕꯅꯦꯕꯀꯣ
ꯂꯤꯃꯤꯠ ꯍꯦꯜꯂꯕ ꯑꯗꯨ ꯑꯗꯨ ꯃꯇꯣ
ꯑꯗꯨꯅꯤ ꯑꯗꯨ ꯀꯔꯤ ꯎꯄꯥꯏ ꯂꯩ ꯃꯥꯒꯤ ꯑꯄꯥꯝ ꯑꯄꯥꯝꯕ ꯇꯣꯡꯉꯥꯟꯗ꯭ꯔꯦꯅꯀꯣ ꯑꯗꯨ ꯅꯪ ꯗ꯭ꯔꯃꯥꯒꯨꯝꯕꯗ ꯌꯦꯡꯕ꯭ꯔꯥ
ꯗꯨꯃꯥꯏ ꯌꯦꯡꯗꯦꯗ ꯁꯔꯣꯠ ꯕꯤꯗꯤꯑꯣꯉꯥꯇꯅꯤ ꯑꯩꯅ ꯌꯦꯡꯕꯖꯦ ꯑꯩ
ꯅꯣꯏꯔꯣꯝꯗ ꯊꯕꯛ ꯌꯥꯝ ꯀꯟꯕ ꯃꯥꯂꯦꯍꯦ
ꯃꯈꯣꯜ ꯇꯥꯕ꯭ꯔꯥ
ꯍꯣꯏ ꯈꯔ ꯈꯔ ꯇꯥꯏ
ꯀꯩꯁꯨ ꯈꯜꯂꯨꯅꯣ
ꯑꯁ ꯅꯨꯃꯤꯠ ꯆꯨꯞꯄ ꯃꯣꯏ ꯅꯨꯡꯊꯤꯟꯗ ꯊꯕꯛ ꯁꯨꯗꯕꯤꯗ ꯅꯨꯡꯗꯥꯡꯗ ꯁꯨꯔꯤꯁꯤ ꯀꯔꯤ ꯃꯤꯅꯣꯕ
ꯎꯝ ꯊꯕꯛꯇꯤ ꯁꯨꯗꯦ ꯂꯥꯏ ꯍꯔꯥꯎꯕ
ꯅꯠꯇꯦ ꯂꯥꯏ ꯍꯔꯥꯎꯕꯒꯤ ꯃꯈꯣꯟ ꯅꯠꯇꯦ ꯑꯩ ꯍꯧꯖꯤꯛ ꯇꯥꯔꯤꯗꯨ
ꯑꯣ ꯄꯣꯠ ꯑꯃ ꯆꯤꯡꯕꯒꯤ ꯃꯈꯣꯜ ꯑꯃ ꯇꯥꯕꯗꯣ ꯑꯗꯨ ꯑꯣꯏꯔꯝꯅꯤ
ꯎꯝ ꯑꯗꯨꯅꯦ ꯅꯨꯡꯊꯤꯟꯗ ꯆꯤꯡꯒꯦꯗꯤ ꯈꯟꯗꯦ
ꯍꯧꯖꯤꯛ ꯅꯨꯡꯁꯤ ꯅꯤꯉꯣꯜ ꯋꯥꯔꯤ ꯁꯥꯟꯅꯔꯤꯉꯩꯗ ꯗꯤꯁꯇꯥꯥꯞꯄ ꯇꯧꯔꯛꯇꯅ ꯍꯦ ꯍꯦ ꯑꯩ ꯁꯥꯎꯔꯛꯑꯒꯦ ꯑꯩꯁ ꯑꯩ ꯀꯣ ꯑꯍ ꯍꯤ ꯍꯤ ꯃꯥꯜꯂꯤꯉꯩꯗ ꯇꯣꯛꯍꯧꯔꯣ ꯍꯥꯏꯕ
ꯑꯥ
ꯎꯝ ꯌꯥ ꯍꯦꯔꯣꯒꯤ ꯔꯣꯜ ꯃꯆꯥ ꯑꯃꯇꯗꯤ